ꯍꯂꯣ ꯀꯪ ꯀꯩꯗꯧꯔꯝꯃꯤꯅꯣ
ꯑꯩ ꯁꯨꯝ ꯂꯩꯔꯝꯕꯅꯤ
ꯏꯆꯥ ꯏꯁꯤꯡꯗꯤ ꯆꯥꯈ꯭ꯔꯕꯣ
ꯏꯁꯤꯡ ꯊꯣꯡꯉꯤ ꯀꯟꯅ ꯌꯦꯛꯁꯥꯡ ꯑꯍꯥꯎ ꯑꯍꯥꯎꯕ
ꯀꯩꯁꯪ ꯁꯒꯦ
ꯌꯦꯟꯁꯥꯡ ꯑꯍꯥꯎ ꯑꯍꯥꯎꯕ ꯊꯣꯡꯉꯦ ꯌꯦꯟ ꯁꯟ ꯑꯣꯛ ꯑꯗꯒꯤ ꯀꯩ ꯏꯔꯣꯏ ꯀꯩꯀꯩ ꯂꯣꯏ ꯌꯥꯎꯔꯦ
ꯑꯁ ꯂꯣꯏꯔꯦ ꯏꯔꯣꯏ ꯏꯔꯣꯏꯗꯤ ꯀꯥꯏꯗꯤ ꯂꯩꯒꯦ
ꯑꯁꯤ ꯀꯩꯅꯣꯗ ꯐꯪꯉꯤ ꯑꯉꯥꯡ ꯃꯐꯝꯗ
ꯑꯣ ꯏꯔꯣꯏꯁꯦ ꯁꯉꯥꯏꯣꯝꯗ ꯐꯪꯉꯦꯕ
ꯃꯥꯡꯖꯤꯡꯗ ꯈꯤꯇꯪ ꯍꯥꯏꯖꯤꯜꯂꯒ ꯂꯩꯕꯗꯣ
ꯑꯣ ꯏꯌꯥꯝꯕꯣꯏꯗꯤ ꯕꯣꯜ ꯀꯩꯀꯥꯗꯤ ꯌꯦꯡꯗ꯭ꯔꯣ
ꯑꯦ ꯕꯣꯜꯁꯦ ꯌꯥꯝ ꯌꯦꯡꯉꯤꯗ ꯇꯨꯝꯃꯒ ꯐꯣꯟ ꯑꯗꯨꯝ ꯊꯥꯔꯒ ꯑꯗꯨꯝ ꯊꯝꯃꯒ ꯐꯨꯒꯣꯟꯒ ꯃꯌꯥꯝ ꯌꯦꯡꯉꯤ
ꯀꯩꯀꯩ ꯍꯟꯗꯛꯀꯤ ꯇꯨ ꯊꯥꯎꯖꯟ ꯇ꯭ꯋꯦꯟꯇꯤ ꯇ꯭ꯋꯦꯟꯇꯤ ꯁꯤꯛꯁꯀꯤ ꯄꯥꯡꯊꯣꯛꯏꯕ ꯋꯥꯔꯜ ꯀꯞꯁꯦ
ꯑꯥ
ꯀꯩꯀꯦꯜ ꯂꯝꯗꯅ ꯄꯥꯡꯊꯣꯛꯏꯁꯦ
ꯀꯩꯀꯩꯅꯣ ꯃꯣꯏ ꯅ꯭ꯌꯨ ꯌꯣꯔꯇ ꯁꯥꯟꯅꯩ ꯍꯥꯏꯕ꯭ꯔꯥ ꯑꯗꯒꯤ ꯀꯥꯏ ꯀꯥꯏꯗꯅꯣ ꯍꯪꯁꯥꯡ ꯁꯥꯟꯅꯒꯨꯝ ꯇꯧꯋꯤꯅꯦ ꯑꯩ ꯈꯪꯗꯦ ꯑꯩꯗꯤ ꯕꯣꯟ ꯌꯦꯡꯕ ꯈꯛꯇꯅꯦꯕ
ꯑꯣ ꯀꯔꯝꯕ ꯇꯤꯝꯗꯅ ꯁꯞꯄꯣꯔꯠꯁꯤꯕꯨ ꯏꯇꯧ ꯇꯧꯔꯤꯒꯦ ꯍꯧꯖꯤꯛꯀꯥꯟꯁꯤꯕꯣ
ꯍꯟꯗꯛꯇꯤ ꯀꯩꯅꯣꯅ ꯂꯧꯔꯅꯤ ꯐ꯭ꯔꯥꯟꯁꯅ ꯂꯧꯔꯅꯤ ꯐ꯭ꯔꯥꯟꯁꯇ ꯎꯝ ꯐ꯭ꯔꯥꯟꯁ ꯂꯩꯔꯦ
ꯐ꯭ꯔꯥꯟꯁꯀꯤꯁꯨ ꯃꯃꯤꯡ ꯆꯠꯄ ꯑꯩꯈꯣꯏꯒꯤ ꯀꯤꯂꯦꯟ ꯃꯕꯥꯞꯄꯦ ꯑꯗꯨꯗꯒꯤꯗꯤ ꯀꯅꯥ ꯀꯅꯥ ꯌꯥꯎꯔꯤ ꯃꯣꯏꯁꯦ
ꯕꯥꯞꯄꯦ ꯍꯣꯏ ꯑꯗꯩ ꯀꯅꯥ ꯀꯅꯥ ꯑ ꯌꯥꯝ ꯐꯖ ꯐꯖꯕ ꯌꯥꯎꯈꯤꯕꯅꯤ
ꯕꯥꯞꯄꯦꯁꯨ ꯃꯥꯜ ꯨ ꯇꯣꯞ ꯏꯁꯀꯣꯔꫪꯗ ꯂꯩꯔꯤꯁꯦ ꯍꯥꯂꯦꯟ ꯂꯩꯔꯦ
ꯍꯂꯥꯟ ꯂꯩꯔꯦ ꯃꯦꯁꯤ ꯂꯩꯔꯦ ꯃꯣꯏ ꯑꯍꯨꯝ ꯎꯝ ꯒꯣꯜꯗꯟ ꯕꯨꯠ ꯇꯥꯟꯅꯔꯛꯇꯣꯏꯁꯤ
ꯑꯣ ꯀꯩꯅꯣ ꯕꫭꯜꯁꯦ ꯇꯤꯝ ꯊꯥꯖ ꯊꯥꯖꯅ ꯇꯤꯝ ꯂꯩꯍꯧꯔꯤꯁꯦ ꯉꯔꯥꯡꯇ ꯍꯥꯏꯔꯣ ꯉꯁꯤ ꯍꯥꯏꯒꯗ꯭ꯔꯥ ꯕ꯭ꯔꯥꯖꯤꯜ ꯂꯩꯍꯧꯔꯦꯀꯣ
ꯇꯦ ꯀꯞꯄꯨ ꯀꯞꯅꯤꯡꯉꯤ
ꯍꫭꯏ ꯅꯣꫪꯋꯦꯁꯨ ꯎꯝ ꯅꯣꫪꯋꯦꯖꯨ ꯑꯩꯈꯣꯏꯅ ꯑꯗꯨꯝ ꯅꯨꯡꯁꯤ ꯍꯥꯏꯗꯤ ꯍꯥꯂꯦꯟꯍꫭꯏ ꯌꯥꯎ ꯍꯥꯂꯦꯟꯁꯦ ꯑꯩꯈꯣꯏ ꯅꯨꯡꯁꯤꯌꯦꯕꯀꯣ
ꯍꫭꯏ ꯅꯨꯡꯁꯤ ꯌꯥꯝ ꯅꯨꯡꯁꯤ ꯃꯥꯗꯤ
ꯕ꯭ꯔꯥꯖꯤꯜꯒꯤꯁꯨ ꯀꯁꯤꯃꯤꯔꯣ ꯂꯩꯔꯤꯕ ꯑꯩꯒꯤꯗꯤ ꯅꯦꯃꯥꫪ ꯂꯩꯔꯤꯕ ꯃꯣꯏꯁꯤꯗ ꯎ ꯕꯗ ꯅꯨꯡꯁꯤꯌꯦꯕ
ꯎꯝ ꯑꯗ ꯅꯦꯃꯥꫪꯒꯤꯅ ꯍꯟꯗꯛ ꯃꯥꯒꯤ ꯂꯣꯏꯔꯕꯁꯤ ꯃꯥꯏ ꯄꯨꯡ ꯂꯣꯏ ꯂꯣꯏꯔꯦ ꯃꯥ ꯁꯥꯟꯅꯕ
ꯑ ꯏꯌꯥꯝꯕꯁꯤ ꯀꯩꯅꯣ ꯁꯨꯃꯥꯏꯅ ꯇꯧꯕꯅꯦ ꯇꯧꯕꯅꯦꯗꯤ ꯑꯌꯥꯝꯕ ꯑꯇꯣꯞꯄ ꯑ ꯑꯩꯈꯣꯏꯒꯤ ꯑ ꯑꯇꯣꯞꯄ ꯂꯩꯔꯤꯕ ꯂꯝ ꯃꯌꯥꯝꯁꯦ ꯁꯤꯒꯤ ꯑꯣꯏꯔꯗꯤ ꯑꯥꯔꯖꯦꯟꯇꯤꯅꯥ ꯑꯣꯏꯔꯗꯤ ꯁꯤꯒꯤ ꯑꫭꯏꯔꯗꯤ ꯑꯥꫪꯖꯦꯟꯇꯤꯅ ꯑꫭꯏꯔꯗꯤ ꯑꯗꯨꯝ ꯅꯦꯃꯥꫪ ꯍꯣꯏꯁꯦ ꯑꯗꯨꯝ ꯕꫭꯜ ꯌꯥꯎꯍꯜꯂꯛꯄꯒꯤ ꯆꯥꯟꯁ ꯂꯩꯌꯦꯕ ꯄꯣꫪꯇꯨꯒꯜ ꯑꯣꯏꯔꯁꯨ ꯔꯣꯅꯥꯜꯗꯣ ꯌꯥꯎꯔꯤ ꯁꯨꯥꯏꯅ ꯅꯦꯃꯥꫪꯍꫭꯏꯅ ꯕ꯭ꯔꯥꯖꯤꯜꯗ ꯄꫭꯛꯎꯕꯒꯤ ꯑꯃꯨꯛ ꯂꯥꯏꯕꯛ ꯊꯤꯕꯅꯦꯕ ꯑꯃꯔꯣꯝꯗ ꯑꯃꯨꯛ
ꯎꯝ
ꯀꯩꯅꯣꯗꯤ ꯕ꯭ꯔꯥꯖꯤꯜꯒꯤꯗꯤ ꯆꯍꯤ ꯈꯨꯗꯤꯡꯒꯤ ꯑꯗꯨꯝ ꯏꯁꯇꯥꫪ ꯉꯥꯛꯇꯅꯦꯕ ꯊꯣꯛꯂꯛꯏꯁꯦ
ꯎꯝ
ꯑꯁ ꯉꯔꯥꯡꯒꯤ ꯋꯥꯔꯤ ꯂꯤꯒꯦꯁꯦ ꯑ ꯉꯔꯥꯡꯒꯤ ꯕꯣꯜ ꯌꯦꯡꯗꯕ꯭ꯔꯣ ꯕ꯭ꯔꯥꯖꯤꯜꯒ ꯀꯩꯅꯣꯒ
ꯌꯦꯡꯉꯤ ꯌꯦꯡꯉꯤ ꯑꯩ ꯐꯖꯅ ꯌꯦꯡꯉꯝꯃꯦ ꯑꯗꯒꯤꯗꯤ ꯅꯣꫪꯋꯦꯅ ꯕꯣꯜ ꯑꯅꯤ ꯆꯟꯁꯤꯜꯂꯛꯄꯗꯨꯗꯒꯤ ꯑꯩ ꯑꯁꯤꯗꯤ ꯌꯥꯔꯔꯣꯏꯅ ꯑꯩ ꯂꯥꯁ ꯃꯤꯅꯠꯇꯅꯦ ꯃꯣꯏꯅ ꯍꯟꯗꯣꯛꯏꯗꯨꯗꯤ
ꯑꯥ
ꯑꯗꯨꯅ ꯑꯩ ꯑꯗꯨꯋꯥꯏꯗꯨꯗꯗꯤ ꯇꯨꯝꯃꯦ ꯑꯦ ꯁꯤꯗꯤ ꯑꯅꯤ ꯍꯦꯛ ꯆꯟꯈ꯭ꯔꯅꯤꯅ ꯌꯥꯔꯔꯣꯏꯅ ꯑꯌꯨꯛꯇꯨ ꯑꯌꯨꯛꯁꯨ ꯇꯥꯗꯣꯔꯦꯅ ꯑꯩ ꯑꯗꯨꯝ ꯇꯨꯝꯃꯦ ꯑꯗꯣ ꯌꯦꯡꯉꯤ ꯕꯣꯜꯗꯤ ꯌꯥꯝ ꯐꯖꯩ ꯍꯂꯥꯟꯅꯒ ꯆꯟꯈꯠꯂꯛꯏꯕ ꯒꯣꯜ
ꯑꯥ
ꯄꯨꯔꯥ ꯃꯥꯗꯤ ꯖꯥꯏꯟ ꯑꯣꯜꯂꯛꯦ ꯍꯥꯏꯇꯥꯔꯦ
ꯑꯗꯣ ꯃꯣꯏꯒꯤ ꯅꯣꯔꯋꯦꯒꯤ ꯇꯤꯝ ꯑꯌꯥꯝꯕꯁꯨ ꯍꯜꯂꯥꯟꯗ ꯕꯣꯜ ꯄꯤꯅꯕꯇ ꯍꯣꯠꯅ ꯂꯩꯌꯦꯕ
ꯃꯥꯅꯦ ꯃꯥꯅꯦ ꯃꯥꯅꯦ ꯃꯥꯅꯤ ꯃꯥꯅ ꯃꯦꯖꯤꯛ ꯇꯧꯔꯛꯑꯦꯕ ꯍꯦꯛꯇ
ꯑ ꯑꯁ ꯑꯗꯣ ꯉꯔꯥꯡ ꯊꯥꯡꯉꯩ ꯁꯦꯡꯅ ꯍꯥꯏꯀꯥꯟꯗ ꯑꯩꯈꯣꯏ ꯃꯣ ꯕꫭꯟꯕꯨꯗꯤ ꯊꯣꯏꯕꯨꯗꯤ ꯊꯣꯏꯈ꯭ꯔꯦ ꯍꯥꯏꯗꯤ ꯕ꯭ꯔꯥꯖꯤꯜ ꯀꯥꯡꯕꯨꯒꯤ ꯕ꯭ꯔꯥꯖꯤꯜꯒꯤ ꯑꯉꯥꯡꯈꯩꯅꯒ ꯍꯥꯏꯔꯝꯗꯣꯏ ꯋꯥꯍꯩꯗꯣ ꯀꯃꯥꯏ ꯍꯥꯏꯔꯝꯒꯅꯤ ꯈꯪꯕ꯭ꯔ ꯗꯥꯎ ꯌꯥꯗꯕꯩꯅꯤ ꯀꯥꯏꯅ ꯍꯥꯏꯗꯤ ꯕ꯭ꯔꯥꯖꯤꯟꯒꯤ ꯌꯥꯝ ꯊꯤꯅ ꯆꯥꯟꯁ ꯂꯩꯌꯦꯕ ꯊꯣꯏꯕꯒꯤ
ꯎꯝ
ꯑꯍꯥꯟꯕ ꯃꯤꯅꯤꯠ ꯇꯔꯥ ꯇꯔꯨꯛ ꯆꯠꯀꯥꯟꯗ ꯌꯦꯡꯉꯨꯅꯦ ꯄꯦꯅꯥꯜꯇꯤ ꯐꯪꯉꯤꯅꯤ ꯑꯗꯨꯗ ꯕꯤꯅꯤ
ꯀꯥꯎꯍꯟꯗ꯭ꯔꯤꯅꯤ ꯕꯤꯅꯤꯁꯨꯨꯅꯤꯌꯥ ꯀꯥꯎꯍꯟꯗ꯭ꯔꯤꯅꯤ
ꯑꯗꯨꯅꯦ ꯕꯤꯅꯤ ꯌꯥꯎꯔꯤ ꯀꯥꯁꯤꯃꯤꯔꫭꯜꯂꯖꯨ ꯀꯥꯎꯔꯤ ꯊꯃꯣꯏ ꯄꯦꯟꯅꯦ ꯍꯥꯏꯕꯅꯤꯗꯥ
ꯍꯣꯏ ꯑꯗꯨ ꯃꯣꯏ ꯀꯣꯁꯇꯨꯅꯅꯤ ꯍꯥꯏ ꯃꯣꯏ ꯀꯣꯁꯇꯨꯅ ꯑꯃꯗ ꯀꯥꯎꯍꯟꯅꯤꯡꯕꯩ
ꯑꯁ ꯑꯗꯨ ꯃꯤꯅꯤꯠ ꯇꯔꯥꯇꯔꯨꯛꯇꯨꯗ ꯒꯣꯜ ꯑꯃ ꯆꯠꯂꯝꯕꯖꯦ ꯑꯗꯨꯝ ꯁꯥꯟꯅ ꯌꯥ
ꯃꯥꯅꯦ ꯑꯗꯨꯏꯗꯤ ꯄꯨꯔꯥ ꯒꯦꯝꯗꯨ ꯆꯦꯟꯁ ꯇꯧꯗꯣꯏꯅꯤ
ꯎꯝ
ꯃꯣꯏ ꯄꯔꯦꯁ꯭ꯔ ꯂꯩꯅꯤ ꯑꯁꯣꯝꯗꯖꯨ
ꯑ ꯑꯗꯨꯒ ꯑꯗꯨꯇ ꯅꯠꯇꯅ ꯀꯩꯅꯣꯗꯣ ꯑꯃ ꯑꯩꯈꯣꯏꯒꯤ ꯔꯤꯌꯦꯜꯃꯦꯗ꯭ꯔꯤꯠꯇ ꯥꯅꯔꯤꯕ ꯑꯦꯟꯗ꯭ꯔꯤꯛꯁꯦ
ꯎꯝ
ꯁꯤꯗ ꯉꯔꯥꯡ ꯕꯤꯅꯤꯅ ꯄꯤꯕ ꯄꯥꯁ ꯑꯃ ꯄꯤꯕꯗꯣ
ꯑ
ꯑꯗꯨꯗ ꯃꯤꯁ ꯑꯣꯏꯕꯗꯨꯖꯨ ꯑꯁ ꯅꯨꯡꯉꯥꯏꯇꯦꯅꯦ
ꯃꯥꯅꯤ
ꯑꯗꯨꯒ ꯀꯩꯅꯣ ꯇꯧꯕꯗꯣ ꯑ ꯃꯣꯏ ꯁꯣꯝꯒꯤ ꯀꯤꯞꯄꯔꯗꯨꯖꯨ ꯑꯁ ꯗꯥꯎ ꯌꯥꯕ ꯍꯥꯏꯒꯗ꯭ꯔꯥ ꯀꯥꯎꯁꯤꯜꯂꯛꯄꯗ ꯏ ꯆꯟ ꯆꯜꯂ ꯕꫭꯜꯒꯗꫭ ꯈꯤꯇꯪꯗ ꯊꯦꯡꯉꯒ ꯄꯥꯏꯊꯣꯛꯈꯤꯕ ꯌꯥꯎ
ꯃꯥꯅꯤ ꯃꯥꯅꯤ ꯑꯦꯛ ꯃꯈꯨꯠꯅ ꯈꯛꯇꯪ ꯈꯦꯠꯂꯒꯀꯣ ꯑꯗꯨꯝꯕ ꯈꯔ ꯌꯥꯎ
ꯑꯗꯨꯒꯤ ꯅꯍꯥꯟꯒꯤ ꯃꯣꯏꯒꯤ ꯀꯤꯞꯄꯔ ꯅꯠꯇꯕ ꯋꯥꯜ ꯂꯣꯏꯕ ꯑꯃꯖꯨ ꯌꯥꯎꯕꯅꯦ
ꯑ
ꯀꯦꯞ ꯀꯦꯀꯩ ꯀꯦꯞꯄꯦ ꯕꯔꯗꯦ ꯍꯥꯏꯕ꯭ꯔꯣ
ꯑ ꯀꯦꯞꯕꯔꯗꯦꯗꫭ
ꯀꯤꯞꯄꯔ ꯑꯣꯏꯔꯝꯗ꯭ꯔꯦ ꯃꯥꯗꯣ ꯋꯥꯜ ꯑꫭꯏ ꯂꯩꯔꯝꯃꯦ
ꯃꯣꯏꯖꯨ ꯑꯥꯔꯖꯦꯟꯇꯤꯅꯥꯒ ꯁꯥꯟꯅꯕꯗ ꯂꯩꯍꯧꯕ ꯃꯥꯜꯂꯤꯦꯅꯦꯀꯣ
ꯑꯣꯥ ꯑꯗꯣ ꯋꯥꯜꯗꯤ ꯋꯥꯜ ꯑꯣꯏꯔꯝꯃꯦ ꯑꯩ ꯀꯤꯄꯔꯗꫭ ꯑꯗꯨꯏ ꯎꯝ ꯑꯗꯨꯏ ꯃꯦꯆꯤꯅ ꯃꯥꯗꯣ ꯌꯥꯝ ꯊꯥꯒꯠꯇ꯭ꯔꯦꯕ ꯑꯗꯨꯅ ꯐꯖꯅ ꯁꯥꯟꯅꯕ ꯃꯤꯅꯦ ꯑꯗꯨ ꯃꯥꯗꯨ‌ ꯊꯥꯏ ꯗꯥꯏꯕꯔꯖꯨ ꯁꯨ ꯑꯣꯏ ꯍꯥꯏ ꯑꯗꯒꯤ ꯀꯩꯅꯣꯁꯨ ꯑꯣꯏ ꯍꯥꯏ ꯆꯍꯤꯗꯨ ꯀꯨꯟꯊ꯭ꯔꯥ ꯅꯤꯐꯨ ꯅꯤꯐꯨ ꯁꯨꯔ ꯃꯥꯜꯂꯦ ꯑꯗꯨ ꯇꯞꯅ ꯑꯃꯨꯛ ꯎꯝ ꯇꯞꯅ ꯃꯥꯁꯦ ꯑꯗꯨꯝ ꯁꯥꯟꯅꯕꯗꯤ ꯄꯥꯝꯖꯕ ꯑꯗꯨꯒ ꯏꯂꯦꯇꯔꯤ ꯏꯂꯦꯇ꯭ꯔꯤꯁꯤꯌꯥꯟꯖꯨ‌ ꯑꯣꯏꯕ ꯈꯪꯗꯦꯗ
ꯑꯦꯂꯤꯇꯤꯁꯤꯌꯥꯟꯖꯨ ꯍꯥꯏꯌꯦ
ꯑꯥ ꯑꯗꯨ ꯌꯥꯝ ꯋꯥꯅ ꯇꯧꯖꯔꯒ ꯍꫭꯠꯅꯖꯕ ꯖꯥꯠꯅꯤꯗ
ꯑꯗꯣ ꯍꯟꯗꯛꯀꯤ ꯄꯥꯡꯊꯣꯛꯏꯕ ꯇꯨ ꯊꯥꯎꯖꯟ ꯇ꯭ꯨꯋꯦꯟꯇꯤ ꯇ꯭ꯨꯋꯦꯟꯇꯤ ꯁꯤꯛꯁꯀꯤ ꯋꯥꯔꯜ ꯀꯞꯁꯤꯗꯤ ꯗꯤ ꯍꯥꯏꯕꯕꯨ ꯉꯝꯖꯤꯜꯂꯛꯇ꯭ꯔꯥꯦꯗ ꯉꯝꯖꯤꯜꯂꯛꯇ꯭ꯔꯦꯗꯤ ꯂꯩꯍꯧꯔꯤꯕ ꯇꯤꯝ ꯇꯤꯝ ꯑꯅꯧꯕꯃ ꯂꯥꯛꯑꯖꯨ ꯑꯗꯨꯝ
ꯑꯣ ꯐꯨꯠꯕꯣꯜ ꯃꯇꯨꯝ ꯇꯥꯏꯌꯦꯖꯦ ꯍꯟꯗꯛꯀꯤ ꯋꯥꯔꯜ ꯀꯞꯁꯤꯗ ꯇꯥꯛꯑꯦ ꯍꯥꯏꯇꯥꯔꯦ
ꯃꯥꯅꯤ ꯃꯥꯅꯤ
ꯍꯥꯏꯗꯤ ꯐꯖꯅ ꯇꯧꯔꯛꯑꯦꯕ ꯐꯨꯠꯕꯣꯜꯖꯦ ꯍꯥꯏꯗꯤ ꯁꯨꯡꯊꯥ ꯊꯥꯖꯗꯕ ꯑꯩꯈꯣꯏ ꯉꯁꯥꯏꯒꯤ ꯇꯤꯝ ꯃꯌꯥꯝꯅ ꯀꯥꯈꯠꯂꯛꯑꯒ ꯍꯧꯖꯤꯛ ꯅꯩꯔꯛꯄꯖꯤꯗ ꯑꯈꯣꯏꯅ ꯍꯥꯏꯗꯤ ꯐꯨꯠꯕꫭꯜꯖꯤꯃ ꯃꯊꯛ ꯃꯈꯥ ꯑꯣꯜꯂꯛꯄ ꯍꯥꯏꯇꯥꯔꯦ ꯑꯣ ꯑꯗꯨꯗꯤ ꯐꯨꯠꯕꯣꯜꯖꯤ ꯃꯤ ꯑꯃꯈꯛꯇꯅ ꯀꯟꯇ꯭ꯔꯤ ꯑꯃ ꯈꯛꯇꯅ ꯊꯣꯏꯅꯤ ꯍꯥꯏꯕ ꯂꯩꯇꯦꯀꯣ ꯑꯁꯤꯖꯤꯗꯤ ꯀꯟꯇ꯭ꯔꯤ ꯑꯇꯣꯞꯄ ꯃꯌꯥꯝꯁꯤ ꯊꯣꯏꯕ ꯌꯥꯏꯀꯣ ꯍꯥꯏꯕꯒꯤ ꯀꯩꯅꯣꯝꯃ ꯂꯥꯛꯑꯦ ꯍꯥꯏꯇꯥꯔꯦ ꯃꯌꯥꯝꯖꯤꯗ ꯁꯤꯗꯤ ꯕꯦꯔꯥꯅꯤꯀꯣ ꯍꯥꯏꯕꯒꯤ ꯄꯣꯠ ꯑꯃ
ꯎꯝ ꯑꯗꯣ ꯀꯩꯅꯣꯁꯦ ꯉꯁꯤ ꯁꯥꯟꯅꯒꯗꯧꯔꯤꯕ ꯐꯤꯐꯥꯒꯤ ꯑꯥ ꯔꯥꯎꯟ ꯑꯣꯐ ꯁꯤꯛꯁꯇꯤꯟ ꯍꯥꯏꯒꯗ꯭ꯔꯥ ꯄ꯭ꯔꯤ ꯀꯋꯇꯥꯔ ꯍꯥꯏꯒꯗ꯭ꯔꯥ ꯑꯥ ꯄꯣꯔꯇꯨꯒꯜꯒ ꯏꯁꯄꯦꯟꯒ ꯁꯥꯟꯅꯗꯣꯏꯁꯦ ꯀꯅꯥꯗ ꯂꯩꯒꯦ ꯉꯁꯤꯒꯤ ꯕꫭꯜꯁꯤꯕꯨ ꯀꯅꯥꯅ ꯊꯣꯏꯍꯟꯅꯤꯡꯒꯦ ꯀꯅꯥꯅ ꯊ ꯗꫭꯏꯃꯥꯟꯒ‌ꯦ
ꯑꯣ ꯉꯁꯤꯒꯤꯁꯤ ꯑꯩꯒꯤ ꯑꯣꯏꯅꯗꯤ ꯄꯣꯔꯇꯨꯒꯥꯜꯗꯁꯨ ꯂꯩꯔꯦ ꯏꯁꯄꯦꯟꯗꯁꯨ ꯂꯩꯔꯦ ꯍꯥꯏꯗꯤ ꯑꯥ ꯑꯗꯨꯅ ꯍꯥꯏꯗꯤ ꯑꯅꯤꯃꯛꯅꯊꯣꯏꯕꯗ ꯑꯩꯗꯤ ꯀꯩꯁꯨ ꯀꯥꯏꯗꯦ ꯑꯗꯨꯕꯨ ꯗ꯭ꯔꯣꯗꯤ ꯇꯥ ꯌꯥꯗꯦ ꯗ꯭ꯔꯣꯇꯥꯥꯗꯕ
ꯎꯝ
ꯑꯃꯅꯕꯨ ꯊꯣꯏꯔꯁꯨ ꯑꯃꯅꯕꯨ ꯊꯣꯏꯔꯁꯨ ꯗ꯭ꯔꯣ ꯇꯥꯕ ꯌꯥꯗꯦ ꯑꯩ ꯍꯥꯏꯗꯤ
ꯀꯩꯅꯣꯁꯦ ꯏꯁ꯭ꯄꯦꯟꯒꯤꯁꯨ ꯑꯉꯥꯡ ꯐꯖ ꯐꯖꯕ ꯌꯥꯝꯃꯥꯜ ꯍꯣꯏ ꯌꯥꯝꯃꯥꯜꯅ ꯄꯤ ꯌꯥꯎꯔꯤ ꯑꯁ ꯈꯪꯗ ꯂꯣꯏ ꯋꯥꯖꯤꯠ ꯂꯣꯏ ꯐꯖꯩꯅꯦ ꯃꯣꯏꯁꯦ
ꯄꯣꯔꯇꯨꯒꯜꯅ ꯍꯦꯛ ꯊꯣꯏꯔꯒꯅ ꯃꯥꯏ ꯀꯣꯅꯔꯁꯨ ꯄꫭꯔꯇꯨꯒꯜꯅ ꯍꯦꯛ ꯈꯔ ꯍꯦꯟꯅ ꯀꯥꯎꯕꯤꯕ ꯃꯣꯏ ꯈꯟꯖꯔꯤꯁꯤꯀꯣ ꯑꯗꯒꯤ ꯍꯦꯛ ꯑꯗꯩ ꯄꯣꯔꯇꯨꯒꯜꯅ ꯍꯦꯛ ꯊꯣꯏꯔꯒꯅ ꯑꯃꯨꯛ ꯌꯨ ꯑꯦꯁ ꯑꯦ ꯁꯤꯁꯨ ꯍꯦꯛ ꯊꯣꯏꯕꯤꯕ ꯑꯩꯈꯣꯏꯅ ꯈꯟꯖꯔꯤꯁꯤꯕꯣꯕ ꯑꯗꯩ ꯌꯨ ꯑꯦꯁ ꯑꯦꯅꯒ ꯍꯦꯛ ꯀꯣꯟꯅꯔꯗꫭ ꯍꯦꯟꯅ ꯈꯔ ꯍꯦꯟꯅ ꯍꯦꯛ ꯀꯥꯎꯕꯤꯕ ꯑꯩꯈꯣꯏꯅ ꯈꯟꯖꯔꯤꯕꫭ ꯈꯟꯖꯔꯤꯁꯦ ꯁꯨꯃꯥꯏꯅ ꯊꯣꯛ ꯇꯥ ꯔꯩꯗꯤ ꯑꯩꯗꯤ ꯑꯩꯈꯣꯏꯗ ꯌꯥꯝꯅ ꯅꯨꯡꯉꯥꯏꯕ ꯍꯥꯏꯕꯗꯨ ꯑꯣꯏꯒꯅꯤ ꯍꯥꯏꯇꯥꯔꯦ ꯑꯗꯒꯤ ꯍꯥꯏꯗꯤ ꯑꯁꯣꯝꯗ ꯏꯁꯄꯤꯟ ꯑꯃꯨꯛ ꯊꯣꯏꯔꯒꯅ ꯑꯃꯨꯛ ꯕꯦꯜꯖꯌꯝ ꯅ ꯍꯦꯛ ꯊꯣꯏꯕꯤꯕ ꯑꯗꯒꯤ ꯀꯩꯅꯣꯗꯤ ꯊꯣꯏꯈꯔꯦ ꯑꯩ ꯏꯪꯖꯦꯟꯒꯤꯗꯤ ꯑꯩ ꯆꯨꯝꯈꯔꯦ ꯑꯗꯩꯗꯤ ꯕꯦꯜꯖꯤꯌꯝꯅꯦ ꯑꯗꯩ ꯑꯥꯔꯖꯦꯟꯇ ꯗꯤꯅꯥꯒꯥꯁꯤ ꯍꯦꯛ ꯑꯔꯖꯦꯟꯇꯤꯅꯥꯅ ꯍꯦꯛ ꯊꯣꯏꯕꯤꯕ ꯐꯥꯔꯁ ꯍꯥꯞꯇ ꯑꯗꯩ ꯍꯦꯛ ꯀꯩꯅꯣꯅꯒ ꯑꯗꯩ ꯏꯁꯄꯦꯟꯅꯒ ꯍꯦꯛ ꯀꯩꯅꯣ ꯊꯣꯏꯔꯒ ꯑꯗꯒꯤ ꯑꯃꯨꯛ ꯕꯦꯜꯖꯤꯌꯝ ꯅꯒꯥꯁꯤ ꯗ꯭ꯔꯣ ꯆꯠꯂꯁꯨ ꯌꯥꯏ ꯕꯦꯜꯖꯤꯌꯝꯒꯤ ꯒꯥꯗꯤ ꯌꯨ ꯑꯁ ꯑ‌ꯦꯒ ꯕ‌ꯦꯜꯖꯝꯒꯗꫭ ꯗ꯭ꯔꯣꯒ ꯆꯠꯒ ꯑꯗꯨꯥꯏ ꯍꯦꯛ ꯇꯧꯕꯤꯔꯗꯤ ꯌꯥꯝ ꯅꯨꯡꯉꯥꯏꯔꯅꯤ ꯍꯥꯏꯇꯥꯔꯦ ꯑꯩꯈꯣꯏꯗꯗꯤ
ꯌꯥꯝꯅꯥ ꯑꯆꯨꯝꯕ ꯍꯥꯏꯕꯗꯨ ꯑꯣꯏꯔꯅꯦꯕ
ꯑꯁ ꯍꯣꯔꯦꯟꯒꯤ ꯄꯨꯡꯁꯤꯕꯨ ꯄꯨꯡ ꯃꯥꯄꯜ ꯃꯈꯥꯏꯔꯣ ꯇꯔꯥ ꯃꯈꯥꯏꯔꯣ ꯕꯥꯔꯣ ꯃꯈꯥꯏꯔꯣ
ꯕꯥꯔꯣ ꯃꯈꯥꯏꯅꯤ ꯕꯥꯔꯣ ꯃꯈꯥꯏꯅꯤ ꯕꯥꯔꯣ ꯃꯈꯥꯏ ꯉꯥꯛꯇ ꯇꯧꯗꯅ ꯃꯣꯏꯅ ꯑꯗꯨꯒ ꯑꯃꯨꯛ ꯕꯥꯔꯣ ꯃꯈꯥꯏꯗꯒꯤ ꯑꯌꯨꯛ ꯀꯩꯅꯣꯗ ꯑꯃꯨꯛ ꯑꯣꯏꯔꯝꯒꯅꯤ ꯑꯥ ꯑꯥ ꯑꯔꯖꯦꯟꯇꯤꯅꯥꯒꯤꯅ ꯄꯨꯡ ꯀꯌꯥꯅꯣ ꯑꯁ ꯑꯗꯨꯔꯗꯤ ꯊ‌ꯦꯡꯉꯦ ꯑꯗꯨꯗꯤ ꯅꯨꯡꯊꯤꯟ ꯅꯨꯃꯤꯗꯥꯡ ꯋꯥꯏꯔꯝꯅꯤ ꯑꯗꯒꯤ ꯑꯃ ꯃꯔꯛ ꯌꯨ ꯑꯦꯁ ꯑꯦꯒ ꯕꯦꯜꯖꯤꯌꯝꯒꯗꯨꯅ ꯀꯝ ꯀꯥꯟꯗꯅꯣ
ꯏꯌꯥꯝꯕ ꯃꯣꯏꯒꯤ ꯍꯟꯗꯛ ꯇꯧꯒꯗꯣꯏꯁꯤꯕꯨ ꯁꯤꯃꯤꯒꯥꯠꯁꯤꯕꯨ ꯅꯣꯡꯃꯗ ꯑꯅꯤ ꯑꯅꯤ ꯑ ꯃꯐꯝ ꯑꯅꯤꯗꯒ ꯁꯥꯟꯅꯗꯣꯏꯖꯥꯠꯂꯣ ꯅꯣꯡꯃꯗ
ꯑꯦ ꯑꯗꯨꯃꯥꯏꯅ ꯇꯧꯗꯧ ꯃꯥꯟꯗꯦꯗ ꯑꯗꯨꯝ ꯇꯞ ꯇꯞꯅ ꯑꯅꯤ ꯑꯅꯤ ꯇꯥꯁꯤꯜꯂꯛꯇꯣꯏꯖꯥꯠꯂꫭ
ꯈꯪꯗꯦ ꯑꯗꯨꯅꯤꯅꯦ ꯑꯅꯤꯅꯤ ꯑꯩꯈꯣꯏꯅ ꯑꯃꯃꯝ ꯈꯛꯇ ꯇꯥꯕ ꯄꯥꯝꯕ ꯍꯥꯏꯇꯥꯔꯦ
ꯎꯝ ꯑꯃꯃꯝꯈꯛ ꯇꯥꯔꯗꯤ ꯅꯨꯡꯉꯥꯏꯗꯅ ꯁꯤꯃꯤꯒ ꯌꯧꯁꯤꯜꯂꯛꯑꯃꯤꯅꯀꯣ ꯕꯣꯜꯗꯣ ꯃꯄꯨꯡ ꯐꯥꯅ ꯌꯦꯡꯅꯕ ꯐꯦꯟ ꯃꯌꯥꯝꯗꯁꯨ
ꯐꯤꯐꯥꯁꯤꯕꯨ ꯀꯩꯅꯣꯁꯦ ꯐꯤꯐꯥ ꯑꯃ ꯌꯦꯡꯕꯒꯤ ꯇꯦꯛ ꯀꯀꯥꯁꯤ ꯄꯥ ꯀꯌꯥꯃꯨꯛꯀ ꯑꯣꯏꯕꯖꯥꯠꯅꯣ
ꯑꯁ ꯑꯗꯨ ꯌꯨꯝ ꯌꯣꯟꯊꯣꯛꯑꯒ ꯀꯩ ꯆꯠꯂꯗꯤ ꯀꯣꯟꯅꯕ ꯖꯥꯠꯅꯤꯗ ꯏꯨꯡꯒꯨꯝ ꯀꯩꯒꯨꯝ ꯃꯤ ꯑꯣꯏꯅ ꯊꯣꯛꯑꯒ ꯆꯠꯂꯕꯨꯗꯤ ꯍꯥꯏꯗꯤ ꯃꯣꯏꯁꯨ ꯁꯤꯠꯇꯨꯔꯣꯣꯔꯣ ꯑꯗꯒꯤ ꯃꯌꯥꯝ ꯂꯩ ꯃꯥꯜꯂꯦ ꯑꯃꯥꯡ ꯐꯝꯕꯒꯤꯅꯦ ꯁꯤ ꯁꯤꯃꯩ ꯀꯥꯏꯅ ꯂꯥꯛ ꯁꯤꯃꯩ ꯀꯥꯏꯅ ꯑꯗꯒꯤ ꯃꯅꯤꯡ ꯐꯝꯕꯒꯤꯅ ꯁꯤꯃꯩ ꯀꯥꯏꯅ ꯂꯥ ꯑꯅꯤꯉꯣ ꯐꯝꯕꯗꯨ ꯃꯣꯏꯗꯣ ꯂꯥꯛ ꯀ ꯌꯧꯕ꯭ꯔꯅꯦ ꯑꯗꯨꯃꯥꯏꯅ ꯇꯧꯕ ꯃꯥꯜꯂꯤ
ꯌꯥꯎꯔꯤꯕ ꯑꯗꯣ ꯍꯟꯗꯛꯀꯤ ꯄꯥꯡꯊꯣꯛꯏꯕ ꯐꯤꯐꯥ ꯇꯨ ꯊꯥꯎꯖꯟ ꯇ꯭ꯋꯦꯟꯇꯤ ꯁꯤꯛꯁꯀꯤ ꯋꯥꯔꯜ ꯀꯞꯁꯤꯒꯤꯗꯃꯛꯇ ꯊꯑꯣꯏꯅꯒ ꯑꯩꯈꯣꯏꯒꯤ ꯃꯅꯤꯄꯨꯔꯁꯤꯗꯒꯤ ꯒꯤ ꯐꯤꯐꯥ ꯌꯦꯡꯕ ꯆꯠꯄ ꯃꯤꯒ ꯂꯩꯔꯝꯒꯗ꯭ꯔꯅꯦ
ꯑꯦ ꯂꯩꯔꯝꯃꯣꯏꯗ ꯑꯦ ꯑꯥꯏ ꯖꯦꯅꯦꯔꯦꯠ ꯉꯥꯛꯇ ꯑꯣꯏꯔꯝꯒꯅꯤ
ꯑꯣ ꯈꯪꯉꯅ ꯇꯧꯔꯤꯁꯦ ꯕꯣꯠꯁꯨ ꯕꯣꯟ ꯌꯦꯡꯕꯗꯤ ꯀꯔꯝꯕ ꯑꯦꯞꯁꯇꯒ ꯌꯦꯡꯒꯦ ꯏꯁꯥꯒꯤ ꯐꯣꯟꯗ ꯌꯦꯡꯕ꯭ꯔꯣ ꯂꯦꯞ
ꯑꯦ ꯏꯁꯥꯒꯤ ꯐꯣꯟꯗꯒꯤ ꯍꯦꯛꯇ ꯌꯦꯡꯉꯦ ꯏꯁꯥꯒꯤ ꯐꯣꯟꯗꯒꯤ ꯍꯦꯛꯇ
ꯎꯝ ꯀꯔꯤ ꯑꯦꯞ ꯀꯔꯤ ꯑꯦꯞꯁ ꯍꯥꯥꯞꯀꯦ
ꯀ꯭ꯔꯤꯁꯤꯐꯥꯏ ꯀ꯭ꯔꯤꯁꯤꯐꯥꯏꯗ ꯌꯦꯉꯦ
ꯑꯣ ꯈ꯭ꯔꯤꯁꯇꯤꯐꯥꯏꯁꯦ ꯀꯩꯅꯣ ꯑꯣꯏ ꯍꯥꯏꯅꯦ ꯌꯦꯡꯕꯗꯤ ꯌꯥꯏ ꯑꯗꯨꯕꯨ ꯀꯨꯏꯅ ꯁꯥꯡꯅ ꯍꯥꯞꯄꯒ ꯊꯝꯕ ꯑꯦꯞꯁꯇꯤ ꯑꯣꯏ ꯌꯥꯗꯦꯅ ꯍꯥꯏꯅꯤ ꯁꯤꯕꯨ ꯆꯨꯝꯕ꯭ꯔꯣ
ꯑꯦ ꯑꯩꯈꯣꯏ ꯀꯨꯏꯗ ꯍꯥꯞꯄꯤꯁꯤ ꯀꯩꯝ ꯇꯧꯗꯦ ꯑꯃꯨꯛ ꯑꯞꯗꯦꯠ ꯀꯥꯔꯤ ꯂꯥꯛꯄꯅꯦ ꯑꯞꯗꯦꯗ ꯇꯧꯗ ꯑꯃꯨꯛ ꯑꯩꯈꯣꯏꯟꯁꯇꯣꯜꯧꯒ ꯑꯃꯨ ꯏꯟꯁꯣꯜ ꯇꯧꯁꯤꯜꯂꯒ ꯑꯣꯄꯟꯧꯔꯀꯥꯟ ꯌꯥꯏ ꯌꯥꯗꯕꯁꯨ ꯌꯥꯎꯋꯦ ꯌꯦꯡ ꯌꯥꯗꯕꯁꯨ ꯌꯥꯎꯔꯛꯑꯦꯕ
ꯑꯣ ꯃꯄꯨꯡ ꯑꯣꯏꯅ ꯃꯄꯨꯡ ꯑꯣꯏꯅ ꯍꯟꯗꯛꯀꯤ ꯄꯥꯡꯊꯣꯛꯏꯕ ꯐꯤꯐꯥ ꯋꯥꯔꯜ ꯀꯞꯁꯦ ꯁꯤꯁꯦ ꯏꯟꯗꯤꯌꯥꯗ ꯌꯦꯡꯕꯒꯤ ꯑꯌꯥꯕ ꯄꯤꯕ ꯑꯦꯞꯁꯁꯦ ꯀꯩ ꯍꯥꯏꯅꯤ ꯍꯥꯏ ꯈꯟꯗ ꯑꯩꯈꯣꯏꯒꯤ ꯖꯤ ꯐꯥꯏꯕꯅ ꯂꯩꯔꯤꯁꯦ ꯁꯤꯗꯅ ꯑꯌꯥꯝꯕ ꯂꯣꯏꯅ ꯏꯅꯥꯅꯝꯗ ꯃꯥꯂꯦ
ꯃꯥꯅꯦ ꯃꯥꯅꯦ ꯆꯨꯝꯃꯤ ꯆꯨꯝꯃꯤ ꯑꯗꯨꯗ ꯂꯣꯏ ꯌꯦꯡꯅꯗꯣꯏꯅꯤ ꯃꯌꯥꯝ ꯍꯧꯖꯤꯛ ꯑꯗꯨꯗꯒꯤ ꯄꯩꯁꯥ ꯊꯤꯅꯗꯅ ꯈꯣꯠꯅꯗꯅ ꯃꯣꯏ ꯀꯝꯄꯦꯅꯤꯗꯨ ꯍꯦꯛ ꯆꯥꯎꯈꯠꯆꯅꯕ ꯃꯣꯏꯁꯨ ꯀꯣꯏꯆꯦꯟ ꯆꯦꯟꯖꯔꯨꯔꯒ ꯐꯤ ꯐꯥꯁꯤꯗꯤ ꯍꯟꯗꯛ ꯑꯩꯈꯣꯏꯗ ꯀꯥꯞꯆꯒꯦ ꯀꯥꯏꯅ ꯏꯁꯥ ꯊꯤꯟꯗꯣꯛ ꯊꯤꯟꯖꯤꯟꯒ ꯇꯧꯔꯝꯗꯣꯏꯔꯥ ꯑꯗꯨꯗꯩꯗꯤ ꯃꯣꯏ ꯄꯩꯁꯥ ꯄꯤꯊꯣꯛ ꯄꯤꯁꯤꯟ ꯇꯧꯅꯔꯒ ꯑꯗꯩ ꯏꯟꯗꯤꯌꯥꯁꯤꯗ ꯑꯩꯈꯣꯏ ꯑꯗꯨꯃꯥꯏꯅ ꯇꯧꯗꯅ ꯃꯣꯏꯁꯨ ꯀꯥꯟꯅꯖ ꯐꯪꯒꯅꯤ ꯃꯤ ꯃꯌꯥꯝ ꯌꯥꯝꯕꯅꯤꯅ ꯑꯩꯅ ꯌꯥꯗꯤꯀꯣ ꯏꯉꯅꯤ ꯃꯁꯤꯟ ꯑꯗꯣ ꯑꯗꯣ
ꯑꯗꯣ ꯃꯣꯏꯅ ꯑꯗꯨ ꯖꯤ ꯐꯥꯏꯚꯀꯤ ꯇꯧꯔꯤꯁꯤ ꯄꯩꯁꯥꯕꯨ ꯍꯟꯖꯤꯜꯂꯝꯒꯗ꯭ꯔꯣ
ꯑꯦ ꯍꯟꯖꯤꯜꯂꯝꯒꯅꯤ ꯍꯟꯖꯤꯜꯂꯝꯒꯅꯤ ꯅꯍꯥꯟꯟꯅ ꯍꯟꯖꯤꯜꯂꯝꯃꯅꯤ ꯑ ꯃ ꯃꯌꯨꯝꯗ ꯇꯨꯝ ꯇꯨꯝ ꯂꯩꯔꯝꯃ ꯇꯨꯝ ꯇꯨꯝ ꯆꯥ ꯆꯥ ꯂꯩꯝꯃꯦ
ꯖꯤ ꯐꯥꯏꯚꯒꯤ ꯑꯦꯀꯥꯎꯟꯁꯦ ꯑꯩꯈꯣꯏꯅ ꯑꯍꯥꯟꯕ ꯋꯥꯔꯜ ꯀꯞ ꯌꯦꯡꯕ ꯍꯧꯔꯛꯄꯗ ꯂꯨꯄꯥ ꯆꯥꯇ꯭ꯔꯦꯠ ꯌꯥꯡꯈꯩꯗ ꯆꯅꯤ ꯄꯄꯥꯝ ꯄꯤꯗꯅ
ꯑꯝ
ꯑꯗꯣ ꯍꯧꯖꯤꯛꯇꯤ ꯃꯤꯅ ꯍꯥꯏꯅꯔꯤꯕ ꯃꯥꯅ ꯃꯥꯅ ꯄꯥꯝꯕ ꯇꯤꯝꯁꯤꯡꯁ ꯂꯣꯏꯈ꯭ꯔꯅꯤꯅ ꯍꯌꯦꯡꯗꯒꯤ ꯑꯩꯒꯤꯗꯤ ꯐꯤꯐꯥꯔ ꯀꯞ ꯂꯣꯏꯔꯦ ꯕ꯭ꯔꯥꯖꯤꯜ ꯄꯣꯔꯃꯤꯅ ꯖꯔꯃꯅꯤ ꯄꯣꯔꯃꯤꯅ ꯂꯨꯄꯥ ꯆꯅꯤ